ꯇꯥꯏ ꯀꯣ
ꯇꯥꯏꯑꯦ ꯑꯁ ꯋꯥꯔꯤꯁꯦ ꯅꯨꯡꯉꯥꯏꯃꯥꯟꯅꯅ ꯊꯝꯕ ꯈꯪꯗꯦꯅꯦꯍꯦ
ꯑꯦ ꯑꯗꯨꯅꯦ ꯑꯩꯅ ꯇꯧꯔꯁꯦ ꯅꯪꯒꯤ ꯇꯥꯛꯁ ꯂꯣꯏꯈ꯭ꯔꯕ꯭ꯔꯣ
ꯑꯁ ꯅꯪ ꯑꯗꯨꯒꯨꯝꯕ ꯍꯥꯏꯔꯛꯀꯅꯨꯅꯦ ꯍꯣꯏ ꯍꯣꯏ ꯂꯣꯏꯔꯦ ꯑꯩꯈꯣꯏꯗꯤ
ꯑꯗꯨꯝ ꯍꯥꯏꯌꯦꯅꯦ
ꯑꯥ
ꯑꯩꯒꯤꯗꯤ ꯂꯣꯏꯔꯗꯤ ꯑꯗꯨꯝ ꯆꯠꯇꯦ ꯅꯪꯒꯤꯗꯤ ꯐꯖꯅ ꯆꯠꯂꯦ
ꯑꯩꯈꯣꯏ ꯑꯩꯈꯣꯏ ꯔꫭꯝꯗꯣ ꯍꯧꯖꯤꯛꯀꯥꯟꯁꯦ ꯅꯦꯋꯥꯛ ꯅꯨꯡꯉꯥꯏꯇꯕ ꯈꯣꯠꯄ ꯌꯥꯝ ꯇꯧꯋꯦꯕ ꯅꯪꯗꯤ ꯉꯁꯤ ꯅꯣꯏ ꯀꯔꯤ ꯃꯊꯦꯜ ꯍꯣꯠꯅꯔꯝꯗꯧ ꯃꯥꯟꯕ꯭ꯔꯣ
ꯎꯝ ꯈꯪꯗꯦꯗ ꯏꯆꯦ ꯀꯔꯤ ꯃꯊꯦꯜ ꯇꯧꯁꯤꯔꯥ ꯑꯉꯥꯡꯒꯤꯗꯃꯛ ꯗꯥꯜꯁꯨ ꯊꯣꯡꯕ ꯌꯥꯏ ꯗꯥꯜꯗꯤ ꯑꯃꯗꯤ ꯊꯣꯡꯕ ꯌꯥꯏ ꯑꯗꯣ ꯑꯇꯩꯗꯤ ꯀꯔꯤ ꯇꯧꯁꯤꯔꯥ ꯃꯥꯒꯤ ꯀꯨꯁꯤꯅꯦ ꯃꯥꯒꯤ ꯑꯄꯥꯝꯕꯅꯦ
ꯑꯣ
ꯗꯥꯜꯗꯤ ꯑꯗꯨꯝ ꯂꯩꯕꯅꯦ ꯑꯉꯥꯡꯅ ꯌꯥꯝ ꯄꯥꯝꯕꯤꯒꯤ ꯑꯩꯈꯣꯏ ꯑꯉꯥꯡ ꯌꯥꯝꯕꯀꯣ ꯑꯌꯥꯝꯕ ꯈꯣꯏꯒꯤ ꯑꯉꯥꯡ ꯏꯆꯦꯒꯤ ꯑꯉꯥꯡ ꯑꯗꯨꯝ ꯂꯩꯕ ꯑꯩꯈꯣꯏ ꯁꯤꯗ ꯂꯣꯏꯅꯃꯛ ꯄꯨꯜꯂꯒ ꯂꯩꯕꯀꯣ
ꯗꯥꯜ ꯄꯥꯝꯕ꯭ꯔꯣ ꯃꯣꯏ ꯍꯋꯥꯏ ꯄꯥꯝꯕ꯭ꯔꯣ ꯀꯃꯥꯏꯅ ꯇꯧꯕ꯭ꯔꯣ ꯄꯥꯝꯃꯦ
ꯌꯥꯝ ꯄꯥꯝꯕꯅꯦ
ꯑꯗꯨꯗꯤ ꯌꯥꯝ ꯐꯔꯦꯅ ꯑꯩꯈꯣꯏꯗꯤ ꯍꯋꯥꯏꯗꯣ ꯆꯥꯅꯤꯡꯗꯦꯕ ꯆꯥꯅꯤꯡꯗꯕꯒꯤ ꯑꯗꯨ ꯏꯆꯦ ꯈꯣꯏꯅꯤꯗꯤ ꯊꯥ ꯑꯃꯗ ꯑꯃꯔꯛ ꯈꯛ ꯆꯥ ꯆꯥꯅꯤꯡꯗꯦꯅꯦ ꯃꯔꯛꯇ ꯆꯥ ꯆꯥꯗꯕꯁꯨ ꯌꯥꯎꯋꯦꯕꯀꯣ
ꯍꯣꯏ ꯍꯣꯏ
ꯅꯍꯥꯟꯗꯤ ꯏꯟꯁꯥꯡꯁꯨ ꯂꯩꯗꯕ ꯂꯩꯍꯧꯗꯕ ꯑꯗꯨꯒꯤ ꯆꯥꯔꯦ
ꯎꯝ
ꯂꯩ ꯏꯟꯁꯥꯡ ꯊꯣꯡꯅꯤꯡꯉꯥꯏ ꯂꯩ ꯃꯟꯗꯕꯒꯤ ꯈꯤꯇꯪ ꯂꯩ ꯅꯍꯥꯟꯒꯤ ꯈꯤꯇꯪ ꯂꯩꯌꯦꯕ ꯑꯗꯨ ꯑꯣꯏꯅ ꯊꯣꯡꯈ꯭ꯔꯕꯅꯦ ꯑꯁ ꯆꯥꯅꯤꯡꯗꯕ ꯉꯥꯛꯇꯅꯦꯗ ꯌꯣꯜꯂꯤꯕꯁꯨ
ꯍꯣꯏ ꯆꯥꯅꯤꯡꯗꯕ ꯉꯥꯛꯇꯅꯦ
ꯁꯥꯁꯨ ꯅꯨꯡꯇꯤꯒꯤ ꯆꯥꯔꯁꯨ ꯑꯃꯨꯛꯒ ꯍꯛꯆꯥꯡꯁꯤ ꯐꯔꯣꯏꯗꯧꯔꯤꯕ
ꯑꯗꯨꯅꯦ ꯁꯥꯗꯤ ꯆꯥꯗꯕꯅ ꯐꯩꯗ ꯌꯥꯝ ꯆꯥꯗꯕꯅꯀꯣ
ꯍꯣꯏ
ꯑꯩꯈꯣꯏ ꯅꯨꯄꯤꯁꯦ ꯑꯦꯟꯁꯥꯡꯗꯤ ꯑꯗꯨꯝ ꯃꯅꯥꯒꯨꯝꯕ ꯑꯗꯨꯝ ꯄꯥꯝꯃꯤꯗ
ꯑꯩ ꯑꯁꯦꯡꯕ ꯑꯩꯗꯤ ꯁꯧꯒ꯭ꯔꯤꯒꯨꯝꯕ ꯃꯅꯥ
ꯎꯝ ꯃꯥꯏꯔꯦꯟ ꯒꯨꯝꯕꯀꯣ ꯌꯥꯝ ꯄꯥꯝꯕꯅꯤ ꯑꯩꯁꯨ ꯍꯣꯏ ꯑꯗꯨ ꯅꯨꯄꯥ ꯈꯣꯏꯗꯤ ꯑꯗꯨꯒꯨꯝꯕ ꯆꯥꯅꯤꯡꯗꯕꯀꯣ
ꯍꯣꯏ ꯃꯥꯏꯔꯦꯟ ꯃꯅꯥꯗ ꯍꯋꯥꯏꯖꯥꯔ ꯍꯥꯞꯄꯗ
ꯎꯝ
ꯑꯁ ꯍꯥꯎꯕꯅꯦꯍꯦ
ꯍꯥꯎꯕꯅꯦ
ꯑꯩꯗꯤ ꯍꯋꯥꯏꯖꯥꯔ ꯊꯣꯡꯕ ꯍꯩꯕ ꯃꯤꯅ ꯊꯣꯡꯕꯗꯨ
ꯎꯝ
ꯏꯃꯥ ꯑꯍꯟꯅ ꯍꯋꯥꯏꯖꯥꯔ ꯊꯣꯡꯕꯁꯦ
ꯎꯝ
ꯑꯩꯈꯣꯏ ꯈꯨꯂꯣꯝꯗ ꯏꯃꯥ ꯑꯍꯟꯁꯦ ꯍꯋꯥꯏꯖꯍꯔ ꯍꯋꯥꯏꯖꯥꯔ ꯊꯣꯡꯕꯗ ꯃꯃꯤꯡ ꯆꯠꯄꯅꯦꯕ
ꯑꯣ
ꯃꯥꯅ ꯊꯣꯡꯉꯗꯤ ꯑꯗꯨꯝ ꯑꯩꯈꯣꯏ ꯈꯨꯟꯒꯤ ꯄꯨꯂꯞꯅꯤ ꯏ ꯑ ꯑꯩꯈꯣꯏ ꯀꯣꯂꯦꯖ ꯀꯥꯕ ꯑꯩ ꯅꯥ ꯀꯣꯂꯦꯖ ꯀꯥꯕꯒꯤ ꯀꯣꯂꯦꯖꯇꯣ ꯑꯗꯨ ꯑꯐꯥꯎ ꯏꯃꯥꯟꯅꯕꯤ ꯈꯔ ꯂꯧ ꯌꯥꯝꯅ ꯑꯩꯈꯣꯏꯒꯤꯗꯣ ꯌꯥꯝ ꯍꯥꯎꯋꯦ ꯍꯥꯏꯅ ꯑꯗꯨꯝ ꯄꯥꯝꯕꯅꯦꯕ ꯃꯥꯗꯣ
ꯎꯝ
ꯗ‌ꯣ ꯈꯪꯗꯦ ꯃꯤ ꯈꯨꯠꯇꯁꯨ ꯂꯩꯕ꯭ꯔꯥ ꯀꯃꯥꯏꯅ ꯇꯧꯕꯅꯣ ꯈꯪꯗꯦ
ꯑꯁ ꯈꯨꯠꯇꯁꯨ ꯂꯩꯕꯅꯦ ꯑꯗꯨ ꯃꯣꯏꯅ ꯊꯣꯡꯕ ꯍꯩꯕ ꯃꯤꯗꯤ ꯃꯇꯝꯁꯨ ꯆꯞ ꯆꯥꯅ ꯑ ꯈꯪꯕꯀꯣ
ꯑꯥ
ꯃꯇꯝ ꯆꯞ ꯆꯥꯅ ꯈꯪꯕ ꯑꯗꯨꯒ ꯃꯣꯏꯒꯤ ꯈꯨꯠꯂꯥꯏꯁꯤꯡꯁꯨ ꯐꯖꯅ ꯄꯥꯏꯕꯅꯤꯗ
ꯏꯃꯥ ꯏꯃꯥ ꯏꯃꯥ ꯑꯍꯟꯒꯤ ꯍꯋꯥꯏꯖꯥ‍꯭ꯔꯁꯦ
ꯎꯝ
ꯃꯤ ꯆꯥꯕ ꯈꯨꯗꯤꯡꯅ ꯍꯥꯎꯋꯦ ꯍꯥꯏꯑꯦ
ꯑ‌ꯣ ꯑ‌ꯣ ꯌꯥꯝ ꯍꯥꯎꯕ ꯃꯥꯜꯂꯦꯀꯣ
ꯑꯗꯨꯝ ꯑꯩꯒꯤꯁꯨ ꯍꯥꯎꯋꯦꯕ ꯑꯇꯣꯞꯄ ꯂꯥꯛꯑ ꯑꯗꯨꯝ ꯃꯤꯒꯤ ꯗꯨꯀꯥꯟꯒꯨꯝꯕꯗ ꯍꯋꯥꯏꯖꯥ‍꯭ꯔ ꯄꯥꯛ ꯀꯨꯟꯒꯨꯝꯕꯒꯨꯝꯕ ꯌꯣꯟꯕꯗꯣ ꯑꯗꯨꯝ ꯆꯥꯕ ꯀꯥꯟꯗ ꯃꯅꯝ ꯈꯔ ꯅꯨꯡꯁꯤꯗꯕꯒꯨꯝꯕ ꯅꯝꯕꯁꯨ ꯌꯥꯎꯋꯦꯕ ꯑꯗꯨꯝ ꯃꯤꯅ ꯁꯦꯝꯕꯗ ꯀꯃꯥꯏꯅ ꯇꯧꯕ꯭ꯔꯣ ꯈꯪꯗꯦ ꯃꯔꯛꯗꯤ ꯃꯅꯝꯁꯨ ꯍꯦꯛ ꯅꯝꯕꯗ ꯄꯥꯝꯗꯕ ꯐꯥꯎꯕ
ꯎꯝ
ꯑꯦ ꯑꯩꯒꯤ ꯏꯃꯥ ꯑꯍꯟꯒꯤꯗꯤ ꯃꯍꯥꯎꯗꯤ ꯇꯣꯉꯥꯟꯕꯅꯦ
ꯏꯃꯥꯟꯅꯕꯤꯒꯤ ꯏꯃꯥꯟꯅꯕꯤꯒꯤ ꯃꯄꯥꯗꯣ ꯁꯤꯐꯥꯏꯅꯦꯕ
ꯑꯣ
ꯑꯗꯣ ꯑꯗꯨ ꯃꯄꯥꯁꯨ ꯍꯋꯥꯏꯖꯥ꯭ꯔ ꯌꯥꯝ ꯄꯥꯝꯃꯦ ꯍꯥꯏꯕꯀꯣ ꯑꯗꯨꯒꯤ ꯏꯃꯥꯟꯅꯕꯤꯗꯣ ꯅꯍꯥꯟ ꯅꯣꯡꯃꯁꯦ ꯑꯩꯈꯣꯏꯗ ꯆꯥꯛ ꯆꯥꯃꯤꯟꯅꯁ‌ꯦ ꯁꯤ ꯍꯥꯏꯅ ꯁꯥ ꯆꯥꯃꯤꯟ ꯌꯦꯟ ꯁꯥ ꯊꯣꯡꯉꯒ ꯆꯥꯏꯌꯦꯕ ꯑꯗꯨ ꯅꯨꯃꯤꯠꯇꯣ ꯑꯩꯅ ꯑꯩꯈꯣꯏ ꯏꯃꯥ ꯑꯍꯟꯅ ꯁꯦꯝꯕ ꯍꯋꯥꯏꯖꯥ꯭ꯔꯗꯨ ꯌꯨꯝꯗ ꯂꯩꯔꯒ ꯑꯗꯨ ꯃꯣꯔꯣꯛ ꯃꯦꯠꯂꯒ ꯆꯥꯕ
ꯎꯝ
ꯑꯦ ꯑꯗꯨꯁꯨ ꯌꯥꯝꯁꯨ ꯌꯥꯝꯗꯦꯕ ꯑꯗꯨ ꯏꯃꯥꯟꯅꯕꯤ ꯑꯃꯁꯦ ꯃꯥꯁꯦ ꯆꯥꯔ ꯌꯥꯝ ꯌꯥꯝ ꯍꯥꯎꯔ ꯃꯥꯜꯂꯦ ꯑꯗꯨ ꯃꯥꯁꯦ ꯑꯥ ꯃꯥꯒꯤ ꯈꯤꯇꯪ ꯄꯤꯌꯣ ꯍꯥꯏꯅ ꯃꯥꯁꯦ ꯄ꯭ꯂꯥꯁꯇꯤꯛꯇ ꯈꯤꯇꯪ ꯄꯨꯈ꯭ꯔꯦ
ꯑꯣ
ꯄꯨꯔꯒ ꯃꯄꯥꯁꯨ ꯍꯋꯥꯏꯖꯥ꯭ꯔ ꯌꯥꯝ ꯄꯥꯝꯃꯦ ꯍꯥꯏꯌꯦꯕ ꯑꯗꯨꯗ ꯃꯣꯏꯁꯦ ꯌꯨꯝ ꯍꯜꯂꯒ ꯃꯦꯠꯂ ꯆꯥꯔ ꯃꯥꯜꯂꯦ ꯑꯗꯨꯒꯤ ꯃꯄꯥꯗꯨꯅꯁꯨ ꯍꯥꯎꯋꯦ ꯅꯣꯏ ꯅꯣꯏ ꯅꯃꯥꯟꯅꯕꯤꯈꯣꯏꯗ ꯄꯨꯂꯛꯄꯤꯌꯣ ꯍꯥꯏꯌꯣ ꯍꯥꯏꯕꯒꯤ ꯑꯗꯨ ꯑꯩꯅ ꯏꯃꯥ ꯑꯍꯟꯗ ꯍꯥꯏꯔꯦ ꯑꯗꯨ ꯏꯃꯥ ꯑꯍꯟꯅ ꯃꯔꯤ ꯃꯉꯥ ꯄꯨꯔꯛꯄꯗꯣ ꯃꯣꯏꯗꯤ ꯃꯔꯤ ꯃꯉꯥ ꯍꯞꯇꯥꯗ ꯆꯥꯗꯦ ꯍꯥꯏ ꯀꯃꯥꯏꯅ ꯆꯥꯔ ꯂꯩꯕ꯭ꯔꯣ ꯆꯥꯛ ꯆꯥꯔ ꯂꯣꯏꯔꯁꯨ ꯑꯗꯨꯝ ꯆꯥꯏ ꯍꯥꯏꯗꯨ ꯇꯨꯝꯔꯝꯗꯥꯏꯗ ꯕ꯭ꯔꯥꯁ ꯇꯧꯔ ꯂꯣꯏꯔꯦ ꯍꯥꯏꯑ‌ꯦ ꯍꯥꯏꯌꯦ ꯑꯗꯨꯅꯦ ꯕꯤꯔꯥꯅꯤ ꯍꯥꯏꯅꯦ ꯑꯦ ꯍꯣꯏ ꯑꯁꯤ ꯃꯣꯏ ꯃꯄꯥꯗꯤ ꯍꯋꯥꯏꯗ ꯌꯥꯝ ꯄꯥꯝꯃꯦ ꯍꯥꯏꯌꯦꯕ
ꯑꯣ
ꯗꯣ ꯑꯗꯨ ꯍꯧꯖꯤꯛ ꯐꯥꯎ ꯑꯗꯨ ꯅꯣꯏ ꯑꯩꯈꯣꯏ ꯏꯃꯥ ꯑꯍꯟꯗꯁꯨ ꯑꯗꯨ ꯍꯋꯥꯏꯖꯥꯔ ꯁꯦꯝꯃꯁꯨ ꯈꯨꯂꯣꯝꯗ ꯃꯤꯅ ꯑꯣꯗꯔ ꯌꯥꯝ ꯇꯧꯋꯦꯕꯀꯣ
ꯎꯝ
ꯑꯗꯨꯒꯤ ꯑꯁꯤ ꯇꯝꯄꯥꯛꯇ ꯄꯨꯔꯛꯅꯤꯉꯥꯏ ꯀꯣꯟꯅꯗꯕ
ꯑꯣ
ꯑ ꯑꯩꯅ ꯀꯨꯝꯍꯩꯒꯤ ꯀꯣꯛ ꯀꯥꯕ ꯃꯇꯝꯗꯁꯨ ꯊꯥꯕꯤꯌꯣ ꯍꯥꯏꯕꯅꯦꯕ ꯏꯃꯥꯟꯅꯕꯤꯗꯣ ꯑꯩꯈꯣꯏ ꯈꯨꯟꯗꯁꯨ ꯀꯨꯝꯍꯩ ꯂꯩꯔꯗꯤ ꯍꯋꯥꯏꯖꯥꯔꯥꯁꯦ ꯃꯤ ꯌꯥꯝ ꯂꯩꯅꯗ꯭ꯔꯥ ꯀꯥꯡꯁꯣꯏ ꯆꯥꯅꯤꯡꯉꯥꯏ
ꯃꯥꯅꯦ
ꯍꯣꯏ ꯑꯗꯨꯏ ꯀꯣꯟꯅꯗꯦꯕ ꯑꯗꯨꯝ ꯑꯇꯣꯞꯄꯇ ꯄꯨꯅꯤꯉꯥꯏ
ꯎꯝ
ꯕꯦꯔꯥꯅꯦ
ꯕꯤꯔꯥꯅꯤ ꯃꯁꯤ ꯑꯗꯨ ꯃꯥꯗꯤ ꯑꯗꯨꯝ ꯄ꯭ꯔꯣꯐꯦꯁꯅꯦꯜ ꯑꯣꯏꯅ ꯊꯣꯡꯕꯁꯨ ꯌꯥꯏꯅꯦ ꯃꯤꯒꯤꯗꯃꯛ ꯁꯄ꯭ꯂꯥꯏ ꯇꯧꯅꯤꯡꯉꯥꯏꯀꯣ
ꯍꯣꯏ ꯃꯤꯒꯤꯗꯃꯛ ꯑꯗꯨꯝ ꯃꯥꯅ ꯊꯥꯔꯤꯅꯦ ꯅꯣꯡꯃꯁꯨ ꯑꯩꯈꯣꯏ ꯈꯨꯟꯗꯣ
ꯎꯝ
ꯐꯨꯠꯕꯣꯜ ꯁꯅꯥꯅꯤꯡꯉꯥꯏ ꯑꯥ ꯂꯥꯛꯑ ꯈꯨꯟꯅ ꯑꯌꯥꯕ ꯄꯤꯔ ꯑꯥ ꯇꯤꯝ ꯇꯤꯝ ꯌꯥꯝꯅ ꯂꯥꯛꯔꯝꯃꯦꯕ ꯑꯗꯨ ꯂꯥꯛꯄ ꯃꯇꯝꯗ ꯑꯩꯈꯣꯏ ꯏꯃꯥ ꯑꯍꯟꯈꯣꯏꯒꯤ ꯈꯨꯟꯗ ꯇꯧꯔ ꯃꯥꯜꯂꯦꯕ ꯑꯗꯣ ꯑꯇꯣꯞꯄ ꯈꯨꯟꯒꯤ ꯅꯨꯄꯥꯁꯦ ꯑꯩꯒꯤ ꯀꯟꯇꯦꯛ ꯅꯝꯕꯔꯗ ꯑꯗꯨꯝ ꯐꯣꯟ ꯅꯝꯕꯔ ꯂꯩꯔꯝꯃꯦ ꯅꯣꯡꯃꯁꯦ ꯏꯍꯪ ꯏꯈꯪ ꯈꯪꯍꯧꯗꯕꯤ ꯑꯩꯈꯣꯏꯅ ꯐꯣꯟ ꯇꯧꯋꯦꯕꯀꯣ
ꯎꯝ
ꯍꯣꯟꯗ ꯃꯥꯁꯦ ꯑꯥ ꯑꯩꯉꯣꯟꯗ ꯐꯣꯟ ꯇꯧꯔꯒ ꯑꯁ ꯑꯩ ꯅꯍꯥꯟꯗꯣ ꯅꯣꯏ ꯈꯨꯟ ꯆꯠꯂꯦ ꯈꯣꯠꯂꯦ ꯑꯩꯉꯣꯟꯗ ꯍꯥꯏꯔꯛꯑꯦ ꯅꯨꯡꯉꯥꯏꯕ꯭ꯔꯣ ꯈꯣꯠꯄ꯭ꯔꯣ ꯍꯥꯏꯔ ꯍꯣꯏ ꯅꯨꯡꯉꯥꯏꯌꯦ ꯈꯣꯠꯂꯦ ꯍꯥꯏ ꯑꯣ ꯑꯗꯨꯗꯤ ꯑꯗꯨꯃꯥꯏꯅ ꯋꯥꯔꯤ ꯁꯥ ꯁꯥꯔꯥ ꯃꯥ ꯁꯦ ꯂꯥꯁꯇ ꯅꯣꯏ ꯈꯨꯟꯗ ꯍꯋꯥꯏꯖꯥꯔ ꯌꯥꯝ ꯍꯥꯎꯕ ꯆꯥꯕ ꯐꯪꯉꯦ ꯍꯥꯏꯕ ꯑꯗ ꯑꯁ ꯑꯗꯨ ꯐꯥꯎꯗꯤ ꯑꯥ ꯃꯥꯒꯤ ꯄꯨꯟꯁꯤꯗ ꯑꯗꯨꯝ ꯍꯥꯎꯅ ꯆꯥꯕꯗ ꯑꯗꯨ ꯈꯛ ꯇꯥꯅꯤ ꯈꯣꯠꯅꯦ ꯍꯥꯏꯔꯦ ꯑꯣ ꯑꯩꯅꯦ ꯍꯋꯥꯏꯖꯥꯔ ꯍꯥꯎꯕ ꯑꯩꯈꯣꯏ ꯈꯨꯂꯣꯝ ꯍꯥꯏꯗꯤ ꯏꯃꯥꯍꯟꯅꯦꯕ ꯑꯇꯣꯞꯄ ꯀꯅꯥꯁꯨ ꯂꯩꯇꯦꯕ ꯈꯪꯉꯦ ꯈꯪꯉꯦ ꯅꯪꯅ ꯍꯥꯏꯔꯗꯤ ꯏꯃꯥ ꯑꯍꯟꯒꯤ ꯍꯋꯥꯏꯖꯥꯔꯅꯦ ꯍꯥꯏꯗꯤꯕ
ꯑꯥ
ꯎꯝ ꯃꯥꯒꯤꯗꯤ ꯑꯩꯈꯣꯏ ꯈꯨꯟꯗꯗꯤ ꯃꯥꯒꯨꯝꯅ ꯊꯣꯡꯕ ꯍꯩꯕ ꯂꯩꯇꯦꯕ
ꯑꯣ ꯑꯣ ꯍꯣꯏ ꯑꯁ ꯅꯨꯡꯉꯥꯏꯒ ꯑꯩꯁꯨ ꯆꯥꯅꯤꯡꯉꯦ
ꯅꯣꯡꯃ ꯄꯤꯔ ꯂꯣꯏꯔꯦ ꯃꯥꯗꯤ ꯑꯗꯨꯨ ꯊꯣꯡꯔꯒ ꯃꯔꯨꯞꯇ ꯑꯣꯏꯔꯣ ꯀꯔꯤꯗ ꯑꯣꯏꯔꯣ ꯃꯥꯁꯦ ꯑꯗꯨꯝ ꯁꯥꯟꯅꯕꯅꯦꯕ
ꯎꯝ ꯎꯝ
ꯃꯥꯗꯤ ꯌꯥꯝ ꯌꯥꯝꯅꯖꯨ ꯂꯨꯄꯥ ꯆꯥꯝꯃꯒꯤꯁꯦ
ꯎꯝ
ꯃꯌꯥꯝ ꯍꯥꯄꯅꯦ
ꯑꯁ ꯆꯥꯅꯤꯡꯉꯦ ꯑꯩꯁꯨ ꯅꯣꯡꯃ ꯂꯧꯒꯦ
ꯂꯧ ꯍꯣꯏ ꯍꯥꯎꯕꯅꯦ ꯑꯗꯨ ꯍꯋꯥꯏꯖꯥꯔ ꯃꯔꯨꯁꯨ ꯇꯝꯄꯥꯛꯇ ꯂꯩꯕ ꯅꯠꯇꯦꯕ ꯆꯤꯡꯗ ꯇꯝꯄꯥꯛ ꯍꯥꯏꯔꯤꯁꯦ ꯑꯩꯈꯣꯏꯒꯤ ꯇꯝꯄꯥꯛ ꯅꯠꯇꯦꯕꯀꯣ ꯈꯔ ꯂꯥꯞꯄꯔꯣꯝꯗꯒꯤ ꯏꯌꯥꯝꯕꯥꯅ ꯄꯨꯔꯛꯄꯅꯦꯕ
ꯑꯣ ꯎꯝ
ꯌꯥꯝꯅꯨꯡ ꯐꯗꯤ ꯐꯕ ꯖꯥꯠꯅꯤ
ꯎꯝ ꯌꯥꯝ ꯍꯥꯎꯕꯖꯥꯠꯅꯤ ꯃꯥꯒꯤꯁꯦ
ꯍꯣꯏ
ꯑꯁ ꯍꯧꯖꯤꯛꯀꯥꯟꯀꯣ ꯍꯋꯥꯏꯖꯥꯔꯥ ꯑꯍꯧꯕꯗꯣ ꯐꯗ꯭ꯔꯦ ꯀꯊ ꯃ ꯆꯂ ꯉ ꯀꯤꯔꯁꯨꯀꯣ ꯐꯠꯇꯕ ꯉꯇꯅꯤ
ꯍꯋꯥꯏꯖꯥꯔꯁꯦ ꯃꯤ ꯑꯗꯨꯝ ꯄꯪ ꯌꯣꯟ ꯌꯦꯕꯗꯣ ꯍꯥꯎꯇꯕꯅꯦꯗ
ꯎꯝ ꯑꯗꯨ ꯃꯥꯒꯨꯝꯕ ꯂꯩꯕꯥ ꯈꯪꯪꯂꯗꯤꯀꯣ ꯃꯤꯌꯥꯝ ꯑꯗꯨꯝ ꯑꯣꯗꯔ ꯇꯧꯒꯅꯤ ꯃꯥꯗꯤ ꯑꯗꯨ ꯊꯣꯛꯑꯝ ꯊꯣꯂꯒ ꯀꯣ ꯑꯣ ꯊꯕꯛꯁꯨ ꯇꯧꯕ ꯃꯥꯜꯂꯦꯀꯣ
ꯎꯝ ꯃꯥꯁꯦ ꯁꯦꯝꯕ ꯉꯝꯗꯦꯕ ꯍꯥꯏꯕꯗꯤ ꯑꯗꯣꯝ ꯀꯣꯟꯅꯗꯕꯗꯣ ꯌꯥꯝꯅ ꯃꯄꯨꯟ ꯁꯦꯝꯃ ꯌꯥꯝ ꯁꯦꯝꯃꯗꯤ ꯑꯃꯨꯛꯀ ꯍꯥꯎꯇꯦ ꯍꯥꯏꯌꯦꯕ
ꯑꯣ ꯑꯣ ꯍꯣꯏ
ꯏ ꯑꯩꯈꯣꯏꯁꯨ ꯀꯔꯤ ꯀꯔꯤ ꯏꯟꯁꯥꯡꯒꯨꯝꯕ ꯊꯣꯡꯕꯗ ꯑꯣꯏꯔꯣ ꯌꯥꯝꯈ꯭ꯔꯗꯤ ꯑꯃꯨꯛꯀ ꯍꯥꯎꯗꯦꯅ ꯃꯍꯥꯎꯗꯣ ꯏꯁꯨ ꯁꯨꯗꯕꯗꯣ ꯑꯗꯨꯃꯥꯏꯅ ꯇꯧꯕꯅꯦꯕ
ꯎꯝ
ꯃꯥ ꯍꯧꯖꯤꯛꯀꯗꯤ ꯁꯥꯕꯒꯤ ꯃꯩ ꯃꯅꯥꯛꯇ ꯐꯝꯕ ꯉꯝꯗꯦ ꯍꯥꯏꯗꯤ ꯍꯥꯏꯔꯝꯃꯅꯤ
ꯑꯆꯥ
ꯑꯩꯁ ꯀꯨꯝꯍꯩ ꯃꯇꯝ ꯌꯥꯎꯔꯗꯤ ꯃꯤꯅ ꯌꯥꯝ ꯑꯃꯨꯛꯀ ꯇꯧꯔꯛꯑꯅꯤ
ꯎꯝ ꯑꯣꯏꯖꯔꯁꯨ ꯌꯥꯝ ꯐꯕ ꯀꯔꯤꯅꯣ ꯑꯩꯈꯣꯏꯒꯤꯅꯦ ꯑꯩꯈꯣꯏꯒꯤꯀꯣ ꯆꯥ ꯆꯥꯗꯕꯗ ꯌꯥꯗꯕ ꯄꯣꯛꯀꯨꯝꯕ ꯇꯨꯝꯈ꯭ꯔꯁꯨ ꯊꯝꯐꯝꯕꯝ ꯊꯝꯕ ꯑꯗꯨꯒ ꯆꯠꯅꯤꯒꯕꯨꯁꯨꯨꯗꯣꯡ ꯌꯥꯕꯅꯤ ꯑꯩꯈꯣꯏꯒꯨꯁꯨ ꯗꯨꯝ ꯄꯝꯃ‌ꯦ ꯑꯑꯥ ꯃꯣꯔꯣꯛꯇꯣ ꯐ꯭ꯔꯦꯁ ꯃꯣꯔ‌ꯣꯛ ꯃꯦꯠꯂꯒ ꯆꯥꯕꯁꯨ ꯌꯥꯝ ꯍꯥꯎꯕꯅꯤ ꯍꯋꯥꯏꯖꯥꯔꯒ
ꯍꯣꯏ ꯆꯅꯝꯈ꯭ꯔ ꯌꯥꯝꯃꯒ ꯀꯣ
ꯎꯝ
ꯑꯩꯈꯣꯏꯁꯦ ꯍꯋꯥꯏꯁꯥꯔꯁꯦ ꯈꯔ ꯈꯔ ꯃꯅꯝ ꯃꯅꯝ ꯊꯣꯛ ꯀꯩꯀꯩꯁꯨ ꯌꯥꯝ ꯆꯥꯏꯑ ꯑꯗꯣ ꯃꯍꯤꯁꯨ ꯌꯥꯝ ꯊꯛꯑꯦ
ꯑꯣꯗꯤ ꯑꯩꯗꯤ ꯈꯪꯗꯦ
ꯍꯋꯥꯏꯖꯥꯔ ꯊꯣꯡꯕ ꯂꯣꯏꯕꯒꯤ ꯃꯍꯤꯗꯣ
ꯎꯝ
ꯑꯗꯨ ꯆꯤꯅꯤ ꯈꯔ ꯍꯥꯞꯄꯒ ꯊꯛꯑꯣ ꯌꯥꯝ ꯍꯥꯎꯕꯅꯦ
ꯑꯣ ꯏꯆꯦꯁꯨ ꯍꯋꯥꯏꯖ ꯐ ꯌꯦꯇꯥꯧꯔꯔꯤ ꯌꯦ ꯃꯁꯤꯁꯤ
ꯑꯗꯨ ꯑꯗꯨꯒꯤ ꯃꯍꯤꯗꯣ ꯆꯥ ꯀꯌꯥꯃꯨꯛ ꯍꯥꯎꯕ꯭ꯔꯥ ꯌꯦꯡꯉꯣ
ꯑꯥ ꯆꯤꯡꯗꯒꯤ ꯄꯨꯔꯛꯄꯀꯣ
ꯍꯣꯏꯅꯦ
ꯎꯦ ꯃꯥꯒꯤ ꯁꯤ ꯍꯧꯕ꯭ꯔꯥ ꯍꯧꯗꯕ꯭ꯔꯥꯗꯤ ꯍꯦ ꯆꯕꯗ꯭ꯔꯤ ꯃꯤꯅꯗꯤ ꯍꯧꯋꯦꯅꯗꯤ ꯍꯥꯏꯩ ꯌꯥꯝ ꯅꯪꯒꯤ ꯏꯃꯥ ꯑ ꯍꯟꯥꯟꯕꯒꯤꯒꯨꯝꯕꯗꯤ ꯅꯠꯇꯦ ꯑꯗꯨ ꯑꯣꯏꯔꯁꯨꯀ
ꯎꯝ ꯍꯋꯥꯏꯖꯥꯔꯒꯨꯝꯕ ꯁꯦꯝꯕꯁꯦ ꯑꯗꯨꯝ ꯇꯣꯏꯅ ꯁꯦꯝꯂꯛꯄꯅꯀꯣ ꯃꯅꯝꯒꯨꯝꯕ ꯌꯥꯝꯅ ꯍꯩ ꯃꯤ ꯑꯇꯣꯞꯄ ꯑꯩꯈꯣꯏ ꯈꯨꯟꯗ ꯑꯃꯀꯣ ꯃꯈꯥꯔꯣꯝꯒꯤ ꯑꯕꯣꯛ ꯑꯃ ꯊꯣꯛꯄ ꯑꯃ ꯍꯋꯥꯏꯔꯍꯦ ꯌꯣꯜꯂꯦꯕ
ꯎꯝ
ꯑꯗꯨ ꯑꯗꯨ ꯃꯥꯒꯤꯗꯣ ꯍꯥꯎꯗꯤ ꯍꯥꯎꯋꯦ ꯑ‌‌ꯣꯏꯔꯁꯨ ꯃꯅꯝ ꯈꯔ ꯀꯜꯂꯦꯕ ꯍꯋꯥꯏꯖꯔꯥꯒꯨꯝꯕꯁꯦ ꯃꯅꯝ ꯀꯜꯂꯗꯤ ꯅꯨꯡꯁꯤꯗꯦꯅ
ꯎꯝ ꯑꯗꯨꯅꯤ
ꯍꯥ ꯑꯗꯨꯕꯨꯅꯝ ꯀꯟꯕꯒꯤ ꯄꯥꯝꯗ꯭ꯔꯕ
ꯎꯝ
ꯌꯥꯝ ꯇꯧꯋꯦ ꯅꯣꯏ ꯇꯪ ꯊꯣꯡꯕ ꯍꯥꯏꯇꯦ
ꯑ ꯀꯔꯤ ꯍꯥꯏꯕ꯭ꯔꯥ
ꯅꯥ ꯍꯋꯥꯏꯖꯥꯔ ꯊꯣꯡꯕ ꯑꯩꯇꯕ꯭ꯔꯣ
ꯑꯩꯗꯤ ꯍꯥꯏꯇꯦꯗ ꯑꯦꯛꯁꯄꯤꯔꯤꯌꯦꯟꯁ ꯇꯧꯗ꯭ꯔꯤꯌꯦ ꯅꯪ ꯅꯪꯗꯤ ꯊꯣꯡꯕ꯭ꯔꯥ
ꯑꯩꯗꯤ ꯌꯦꯡꯕ ꯀꯥꯟꯗ ꯌꯥꯝ ꯂꯥꯏꯗꯧ ꯃꯥꯜꯂꯦꯕ ꯑꯗꯨꯕꯨ ꯑꯩꯈꯣꯏꯅ ꯄꯥꯏꯔꯛꯇꯕꯅꯤꯅ ꯃꯅꯝꯗꯣ ꯅꯨꯡꯁꯤꯅꯤꯉꯥꯏ ꯇꯧꯕ ꯍꯩꯗꯧ ꯃꯥꯟꯗꯦ
ꯑꯣ ꯑ‌ꯣꯍ ꯑꯩꯗꯤ